ꯋꯥꯔꯤ ꯑꯃ ꯂꯤꯕꯤꯒꯦ ꯑꯁꯤ ꯃꯣꯏ ꯑꯁꯤꯗ ꯎꯝ ꯃꯊꯛꯇ ꯔꯦꯟ ꯂꯩꯕ ꯃꯇꯝꯗ ꯑꯗꯨ ꯅꯨꯄꯤꯗꯣ ꯐꯖꯅ ꯏꯃꯥꯅꯕꯤ ꯏꯃꯥꯅ ꯄꯥꯁꯨ ꯂꯩꯑꯦꯕ ꯑꯗꯣ ꯅꯍꯥꯟ ꯑꯩꯈꯣꯏ ꯆꯥꯛ ꯆꯥꯃꯤꯟꯅꯕ ꯂꯥꯁ ꯂꯥꯁ ꯋꯤꯛꯅꯦ ꯑꯗꯨ ꯑ ꯑꯗꯨꯗꯣ ꯃꯥꯅ ꯑꯁ ꯑꯗꯨ ꯅꯨꯄꯤꯗꯨꯒꯤ ꯒꯌꯥꯟ ꯇꯥꯗꯦ ꯍꯦ ꯑꯩꯈꯣꯏꯒꯨꯝꯕ ꯅꯨꯄꯥꯈꯣꯏ ꯄꯨꯜꯂꯒ ꯑꯩꯈꯣꯏ ꯊꯥꯛꯈ꯭ꯔꯗꯤ ꯃꯥꯒꯤꯁꯨ ꯄꯤꯌꯣꯅ ꯑꯗꯨꯝ ꯗꯨꯝ ꯅꯤꯔꯒ ꯂꯥꯛꯑꯦ ꯍꯥꯢꯌꯦ
ꯑꯁ
ꯌꯥꯝ ꯊꯛꯄ ꯃꯥꯜꯂꯦ ꯃꯥꯒꯤ ꯁ꯭ꯇꯦꯇꯥꯁ ꯇꯥ ꯁꯥꯎ ꯃꯥꯒꯤ ꯀꯔꯤꯅꯣ ꯔꯤꯜꯁ ꯀꯨꯝꯕꯁꯨ ꯊꯥꯛꯄꯒꯤ ꯔꯤꯜꯁ ꯉꯥꯛꯇ ꯑꯗꯨꯝ ꯃꯔꯛ ꯃꯔꯛꯇꯤ ꯊꯝꯕꯅꯤꯀꯣ ꯎꯝ
ꯑꯗꯨꯅꯦ ꯑꯩꯁꯨ ꯑꯗꯨꯝ ꯎꯑꯦ
ꯎꯝ ꯑꯗꯨꯒ ꯍꯟꯗꯛꯁꯨ ꯑꯉꯥꯡꯒ ꯅꯨꯡꯁꯤꯔꯒ ꯂꯩꯔꯦꯗ ꯁꯤ ꯗꯩꯂꯣꯡꯒꯤ ꯅꯨꯄꯥꯗꯣ
ꯃꯥꯒꯤ ꯂꯝꯆꯠꯇꯣ ꯈꯟꯔ ꯅꯨꯄꯥꯁꯤꯡꯁꯨ ꯑꯗꯨꯝ ꯌꯥꯕꯤꯕꯗꯨꯅꯦꯕ
ꯃꯣꯏꯗꯤ ꯈꯔ ꯑꯉꯥꯡ ꯑꯣꯏꯕꯅꯤꯅ ꯈꯪꯗꯕꯒꯤꯅꯦ ꯐꯥꯕ꯭ꯔꯥ ꯐꯠꯇꯕ꯭ꯔꯥꯗꯣ
ꯑꯍꯟ ꯑꯩꯈꯣꯏꯗꯤ ꯈꯪꯈ꯭ꯔꯕꯒꯤ ꯑꯉꯥꯡ ꯐꯥ ꯃꯥꯜꯂꯦ
ꯎꯝ ꯑꯗꯣ ꯎꯝ ꯈꯪꯉꯦꯅ ꯑꯩꯈꯣꯏꯒꯤ ꯃꯇꯧꯗꯣ
ꯎꯝ
ꯁꯤꯅꯤꯌꯔ ꯑꯣꯏꯈ꯭ꯔꯗꯤ ꯃꯤ ꯐꯕ꯭ꯔꯥ ꯐꯠꯇꯕ꯭ꯔꯥꯗꯣ
ꯍꯤꯡꯕꯨꯔꯦ ꯍꯤꯡꯕꯨ ꯍꯤꯡꯉꯗꯤ ꯌꯥꯔꯦ ꯍꯥꯏꯕꯅꯦꯕ ꯃꯣꯏꯁꯦ ꯍꯧꯖꯤꯛ ꯃꯥꯒꯤꯗꯤ ꯃꯥꯥꯗꯤ ꯈꯪꯗꯦ ꯅꯍꯥꯟ ꯈꯪꯕ꯭ꯔꯥ ꯑꯩꯅ ꯀꯣꯂꯦꯖꯇ ꯑꯦꯃꯤꯠ ꯀꯥꯔꯠ ꯂꯧꯔ ꯍꯜꯂꯛꯑꯦꯕ ꯀꯣ ꯍꯜꯂꯛꯔ ꯃꯥꯗꯣ ꯑꯩꯈꯣꯏꯅ ꯍꯦꯛ ꯍꯦꯛ ꯎꯝ ꯐꯥꯜ ꯂꯦꯞꯄ ꯃꯐꯝꯗꯨ ꯗꯤꯐꯦꯟꯁꯀꯤ ꯃꯃꯥꯡꯗꯨ ꯑꯗꯨꯏ ꯕꯦꯟꯁꯇ ꯇꯨꯝꯃꯒ ꯂꯩꯕ ꯇ꯭ꯔꯦꯛ ꯍꯥꯞꯄꯒ ꯑꯗꯨꯒ ꯑꯩꯕꯨ ꯀꯧꯕ ꯀꯅꯥꯔ ꯍꯥꯏꯔꯒ ꯃꯥꯗꯨ ꯇꯨꯝꯔꯒ ꯂꯩꯕꯗ ꯇꯨꯄꯤ ꯍꯥꯞꯄ ꯑꯩꯅ ꯑꯩ ꯅꯪꯗꯤ ꯀꯔꯤ ꯇꯧꯕ꯭ꯔꯥ ꯍꯥꯢꯔꯒ ꯑꯗꯨꯝ ꯀꯣꯏꯔꯛꯄꯅꯦ ꯍꯥꯏꯌꯦ ꯑꯗꯨ ꯖꯨꯅꯤꯌꯔ ꯈꯣꯏꯒ ꯑꯗꯨꯝ ꯂꯩꯃꯤꯟꯅꯕ ꯋꯥꯅꯦꯗ ꯃꯥꯗꯤ ꯔꯤꯂꯦꯁꯟꯁꯤꯞ ꯌꯥꯝ ꯐꯖꯔꯦꯍꯦ ꯃꯣꯏꯒ ꯑꯩꯈꯣꯏꯗꯤ ꯑꯃꯔꯛ ꯊꯣꯛꯑꯗꯤ ꯑꯣꯖꯥ ꯈꯣꯏ ꯎꯗꯤ ꯂꯣꯠꯄ-
ꯑꯥ ꯑꯁ ꯑꯗꯨ ꯑꯗꯨꯒꯨꯝꯕ ꯊꯕꯥꯛꯇꯤ ꯍꯩꯕꯅꯦꯗ ꯃꯣꯏꯁꯦ
ꯍꯩꯌꯦ ꯅꯪꯗꯨ ꯁꯤꯎꯃꯤꯡꯄꯨ ꯑꯩꯈꯣꯏ ꯃꯅꯥꯛꯀꯤꯗꯨ ꯑꯩ ꯆꯪꯕꯅꯦꯕꯀꯣ ꯑꯗꯨꯝ ꯐꯣꯇꯣ ꯀꯥꯞꯅꯉꯥꯏ ꯍꯥꯏꯔ ꯆꯪꯉꯒ ꯑꯈꯣꯏꯒꯤ ꯁꯥꯔ ꯑꯃꯗꯨ ꯎꯕ ꯉꯥꯅꯊꯟꯅꯒꯤ ꯁꯦ ꯃꯥꯗꯣ ꯑꯃꯔꯛ ꯁ꯭ꯋꯤꯝꯃꯤꯡ ꯇꯧꯔꯒ ꯂꯩꯕꯅꯦꯕ ꯑꯃꯛ ꯎꯔꯥ ꯃꯥꯗꯣ ꯇꯣꯛꯔ ꯂꯦꯞ ꯂꯥ ꯌꯦꯡꯕ ꯃꯥ ꯍꯥ ꯑꯣ ꯑꯩꯗꯣ ꯇꯟꯕꯒꯤ ꯎꯗ ꯁꯥꯔꯒ ꯆꯠꯈ꯭ꯔꯕꯅꯦ ꯊꯟꯔꯁꯤ ꯑ ꯁꯥꯔ ꯀꯅꯥꯅ ꯃꯃꯤꯡꯗꯨ ꯀꯥꯎ ꯅꯣꯏ ꯋꯥꯡ ꯆꯥꯎꯔꯒ ꯈꯔ ꯉꯧꯕꯗꯨ ꯅꯥꯟ ꯑꯩꯅ ꯌꯨꯝ ꯆꯠꯃꯤꯟꯅꯩ ꯍꯥꯏꯕꯗꯨ ꯒꯔꯤ ꯑꯃ ꯗ ꯑꯗꯨ ꯁꯥꯔꯗꯨ ꯂꯩꯕ ꯋꯥꯅꯤ ꯃꯥꯗꯨ ꯄꯥꯈꯪꯔ ꯍꯥꯏꯔ ꯃꯆꯥ ꯂꯩꯔꯝꯕ ꯋꯥꯅꯦ
ꯑꯣ
ꯌꯨꯝ ꯆꯠꯄꯗꯨ ꯂꯝꯕꯤꯗꯨ ꯑꯗꯨꯃꯨꯛ ꯂꯝꯕꯤ ꯐꯠꯇꯕꯒ ꯃꯄꯨꯟꯁꯤꯒꯤ ꯎꯗꯕ ꯃꯥꯜꯂꯦ ꯕꯤꯗꯤꯌꯣ ꯀꯣꯜ ꯇꯧꯔꯒ ꯆꯠ ꯆꯠ ꯆꯠꯂꯒ
ꯍꯣꯁꯇꯦꯜꯗ ꯂꯩꯒꯦ ꯍꯥꯏꯔꯣ
ꯈꯪꯗꯦ ꯑꯩꯒꯤ ꯄꯨꯟꯁꯤꯁꯦ ꯒꯤꯌꯥꯟꯇꯥꯗ꯭ꯔꯦ ꯍꯣꯁꯇꯦꯜ ꯑ ꯄ꯭ꯔꯤꯇꯤꯀꯥꯜ ꯂꯣꯏꯕ ꯐꯥꯎꯗꯤ ꯂꯩꯒꯅꯤꯕꯀꯣ ꯑꯗꯨ ꯌꯥꯔꯗꯤ ꯍꯞ ꯍꯞꯇꯥ ꯑꯃꯅꯤꯒꯨꯝꯕꯗꯤ ꯌꯨꯝꯗ ꯆꯠꯁꯤꯔꯥꯅ ꯇꯧꯕ ꯑꯗꯨꯒ
ꯑꯃꯨꯛ ꯃꯥꯁꯇꯔ ꯇꯝꯒꯦ ꯈꯟ ꯈꯟꯕ꯭ꯔꯥ ꯅꯠꯇ꯭ꯔꯗꯤ
ꯑꯦ ꯕꯦꯛ ꯆꯥꯔꯗꯤ ꯃꯁꯇ ꯇꯧꯔꯣꯏ
ꯎꯝ ꯑꯁ ꯀꯔꯤꯔꯣ ꯅꯪꯁꯨ ꯃꯁꯇꯥꯔꯒꯨꯝꯕ ꯑ ꯇꯝ ꯇꯝꯕ ꯁꯨꯔꯨꯛꯗꯤ ꯕꯤ ꯑꯦꯠꯒꯨꯝꯕ ꯇꯝꯃꯣꯅ
ꯕꯤ ꯑꯦꯠ ꯇꯝꯕꯁꯨ ꯄꯩꯁꯥ ꯂꯩꯇꯦ ꯑꯗꯨꯒꯤ
ꯑꯗꯨ ꯑꯣꯏꯔꯁꯨꯀꯣ ꯅꯪ ꯅꯪ ꯃꯇꯝ ꯌꯥꯝ ꯃꯥꯡꯍꯟꯒꯅꯤ ꯃꯥꯁ ꯇꯝꯔꯒ ꯄꯤ ꯍꯩꯆ ꯗꯤꯒꯨꯝꯕ ꯇꯝꯅꯤꯡꯗ꯭ꯔꯗꯤ ꯇꯝꯒꯅꯨ ꯇꯜꯂꯤꯗ ꯑꯩꯗꯤ ꯄꯩꯁꯥꯁꯨ ꯆꯪꯉꯦ ꯃꯇꯝꯁꯨ ꯆꯪꯉꯦ
ꯇꯟꯕꯗꯨꯒꯤ
ꯑꯍꯣꯏ ꯑꯗꯨꯅꯦ ꯑꯗꯨ ꯑꯗꯨꯒ ꯅꯪꯅ
ꯐꯪꯗꯦ ꯍꯥꯏꯕ ꯉꯛꯇ ꯑꯣꯏꯕꯗꯦ
ꯅꯪꯅ ꯑꯝ ꯄꯤ ꯍꯩꯆ ꯗꯤ ꯑꯦꯛꯖꯥꯝ ꯇꯧꯅꯤꯡꯗꯦ ꯍꯥꯏꯔꯗꯤ ꯑꯁꯤ ꯊꯨꯅ ꯆꯠ ꯇ꯭ꯔꯦꯅꯤꯡꯗꯨ ꯂꯣꯏꯔꯒ ꯅꯦꯛꯁ ꯌꯥꯔꯗꯨ ꯃꯄꯥꯟꯗ ꯆꯠꯈ꯭ꯔꯣ
ꯇꯤꯆꯔꯁ ꯇ꯭ꯔꯦꯟꯅꯤꯡꯗꯨ ꯑꯩꯁꯨ ꯂꯨꯏꯁꯀ ꯗꯤꯁ ꯌꯔ ꯑꯥ ꯗꯤꯁ ꯌꯔ ꯇꯧꯔ ꯃꯁꯇꯥꯔ ꯇꯧꯗ꯭ꯔꯗꯤꯀꯣ ꯑꯗꯨ ꯍꯦꯛ ꯂꯣꯏꯔꯒ ꯆꯪꯅꯉꯥꯏ ꯇꯧꯅꯤ ꯑꯗꯨꯕꯨ ꯕꯦꯛ ꯆꯥꯔꯗꯤ ꯃꯥꯁꯇꯔꯗꯤ ꯆꯍꯤ ꯑꯃꯉꯛ
ꯎꯝ ꯎꯝ
ꯄꯥꯝꯃꯨꯕ ꯑꯗꯨꯒꯤ ꯑ ꯁꯤ ꯃꯅꯤꯄꯨꯔ ꯅꯠꯇꯕ ꯑꯇꯣꯞꯄ ꯁꯥꯎ ꯁꯥꯎꯠꯔꯣꯝꯗꯗꯤ ꯁꯤꯒꯤꯗꯨ ꯆꯠꯅ ꯗꯕ ꯑꯦꯅꯤ ꯄꯤꯗꯨ ꯃꯣꯏꯗꯨ ꯆꯠꯇꯦ ꯍꯥꯏꯕꯗꯨꯒꯤ
ꯑꯣ
ꯑꯗꯣ ꯑꯦꯝ ꯌꯨꯗꯁꯨ ꯆꯪꯒꯗꯕꯗꯨ ꯈꯔ ꯂꯨꯕ ꯐꯣꯔ ꯏꯌꯥꯔ ꯈꯣꯏꯗꯣ ꯑꯃꯨꯛꯀ ꯑꯦꯟꯇ꯭ꯔꯥꯟꯁ ꯄꯤꯌꯨ ꯗꯨꯗ ꯌꯥꯝ ꯍꯥꯏ ꯑꯗꯨ ꯗꯤ ꯑꯦꯝ ꯗ ꯉꯥꯛꯇꯅꯦꯕ
ꯑꯣ ꯑꯣ ꯑꯗꯨꯃꯥꯏ ꯇꯧꯕ꯭ꯔꯣ
ꯍꯣꯏ ꯁꯤꯗꯗꯤ ꯑꯦꯟꯇ꯭ꯔꯥꯟꯁ ꯇꯧꯗ꯭ꯔꯁꯨ ꯌꯥꯏ ꯑꯗꯨꯝ ꯗꯥꯏꯔꯦꯛ ꯃꯤꯁꯟ ꯇꯧꯔꯁꯨ ꯌꯥꯏ ꯑꯗꯣ ꯗꯤꯞ ꯗꯤꯄꯥꯔꯠꯃꯦꯟꯠ ꯗꯤꯄꯥꯔꯠꯃꯦꯟꯠ ꯃꯇꯨꯡ ꯏꯜꯂꯦ ꯍꯧꯖꯤꯛ ꯑꯩꯈꯣꯏ ꯂꯣꯏꯕꯁꯦ ꯊꯥꯔꯠ ꯁꯦꯃꯤꯁꯇꯔ ꯃꯥꯁꯇꯔꯒꯤ ꯗꯔ ꯀꯥꯒꯗꯕ ꯈꯣꯏꯒ ꯑꯃꯨꯛꯀ ꯄꯨꯟꯅꯤꯡꯉꯥꯏꯅꯦꯕ ꯑꯗꯨꯒꯤ ꯁꯤꯂꯦꯛꯁꯟꯃꯨꯛꯀ ꯇꯧꯒꯅꯤ ꯍꯥꯏ ꯁꯦꯂꯦꯛꯁꯟ ꯍꯥꯏꯗꯤ ꯑꯈꯣꯏ ꯑꯈꯣꯏ ꯗꯤꯄꯥꯔꯠꯃꯦꯟꯗꯤ ꯃꯤ ꯌꯥꯝꯗꯕꯅꯤꯅꯀꯣ ꯑꯗꯨꯝ ꯂꯧꯅꯦꯕ ꯑꯗꯨ ꯖꯨꯂꯣꯖꯤ ꯈꯣꯏꯗꯣ ꯃꯤ ꯊꯥꯔꯇꯤ ꯄ꯭ꯂꯁꯅꯦꯕ ꯑꯗꯨ ꯂꯧ ꯃꯤ ꯃꯉꯥ ꯈꯛꯇ ꯂꯧꯒꯅꯤ ꯍꯥꯏꯗ ꯃꯊꯥ ꯁꯥꯔ ꯂꯩꯌꯦꯃꯣꯏ
ꯎꯝ ꯑꯁ ꯑꯗꯨꯗꯤ ꯋꯥꯅꯤꯍꯦ
ꯂꯣꯏꯁꯨ ꯕꯦꯛ ꯆꯥꯔꯗꯤ ꯃꯥꯁꯨ
ꯑꯁ ꯆꯥꯑꯣꯏꯗ ꯆꯥꯔꯣꯏꯗ
ꯎꯝ ꯃꯣꯏꯁꯨ ꯑꯃꯨꯛꯀ ꯔꯤꯃꯤꯁꯟ ꯇꯧꯔꯒ ꯐꯔꯛ ꯇꯥꯔꯒ ꯂꯩꯕꯅꯤ ꯃꯗꯨꯁꯨ ꯍꯥꯏꯕꯗꯤ ꯃꯥꯁꯇ꯭ꯔ ꯇꯝꯔꯗꯤ ꯍꯣꯁꯇꯦꯜꯗ ꯑꯃꯨꯛꯀ ꯂꯩꯅꯉꯥꯏ ꯌꯥꯗꯕꯒꯤꯀꯣ ꯐ꯭ꯔꯤꯗꯗꯤ ꯂꯩꯕ ꯌꯥꯗꯦꯅ ꯀꯣꯂꯦꯖꯇꯗꯤ ꯉꯥꯛꯇ ꯂꯩꯒꯗꯕꯅꯤꯅ
ꯑꯩ ꯑꯩ ꯑꯩꯁꯨ ꯑꯁ ꯒ꯭ꯌꯥꯟ ꯇꯥꯗ꯭ꯔꯦ ꯊꯕꯛꯁꯨ ꯇꯧꯅꯤꯡꯗ꯭ꯔꯦ
ꯁꯤ ꯀꯣꯂꯦꯖꯇ ꯂꯥꯛꯄꯁꯦ ꯄꯨꯟꯁꯤ ꯃꯥꯡꯍꯟꯉꯥꯏ ꯂꯥꯛꯄ
ꯀꯣꯔꯁꯄꯣꯟꯗꯦꯟꯒꯨꯝꯕ ꯊꯝꯂꯒ ꯃꯄꯥꯟꯗ ꯄꯩꯁꯥ ꯇꯥꯟꯕ ꯆꯠꯂꯗꯤ ꯑꯁ ꯅꯨꯄꯤ ꯌꯥꯝ ꯍꯩ ꯑꯈꯣꯏꯒꯤ ꯆꯍꯤꯁꯨ ꯌꯥꯝꯈ꯭ꯔꯦ ꯍꯧꯖꯤꯛꯃꯛꯅꯦ ꯍꯧꯖꯤꯛ ꯃꯇꯝꯅꯦ ꯑꯈꯣꯏꯅ ꯁꯦꯠꯅꯤꯡꯕ ꯁꯦꯠꯄ ꯑꯈꯣꯏꯅ
ꯑꯗꯨꯅꯦ ꯑꯩꯗꯤ ꯈꯪꯗꯦ ꯂꯥꯏꯔꯤꯛꯁꯦ ꯇꯝ ꯇꯝ ꯑꯗꯨꯒ ꯌꯨꯝꯁꯨ ꯄꯥꯟꯅꯤꯡꯗ꯭ꯔꯦꯗ
ꯇ꯭ꯋꯦꯟꯇꯤ ꯑꯩꯠ ꯇ꯭ꯋꯦꯟꯇꯤ ꯅꯥꯏꯟ ꯁꯨꯈ꯭ꯔꯗꯤ ꯑꯈꯣ ꯑꯗꯨꯝ ꯑꯍꯟ ꯑꯣꯏꯒꯅꯤ ꯑꯩꯈꯣꯏꯅ ꯗ꯭ꯔꯦꯁ ꯀꯨꯝꯕꯗꯨ ꯁꯤꯠꯅꯤꯡꯕ ꯐꯪꯂꯣꯏꯕ ꯑꯃꯨꯛ ꯑꯈꯣꯏꯅ ꯁꯦꯠꯅꯤꯡꯉꯁꯨ ꯆꯍꯤꯅ ꯌꯥꯔꯣꯏ ꯑꯃꯨꯛ
ꯍꯣꯏ
ꯑꯩꯗꯤ ꯁꯤꯗ ꯁꯨꯡꯂꯩ ꯂꯩꯥꯅꯤꯡꯗꯕ ꯑꯗꯨꯒꯤꯅ
ꯈꯪꯗ꯭ꯔꯦ ꯀꯃꯥꯥꯏ ꯊꯧꯁꯤꯔ
ꯑꯣꯖꯥꯅꯗꯤ ꯑꯃꯔꯣꯝ ꯍꯥꯏꯗꯤ ꯍꯣꯏ ꯍꯥꯏꯌꯔ ꯀ꯭ꯂꯥꯁꯇꯤ ꯇꯜꯂꯤꯀꯣ ꯅꯔꯁ꯭ꯔꯤꯒꯨꯝꯕꯗꯤ ꯈꯔ ꯅꯨꯡꯉꯥꯏꯑꯕ
ꯎꯝ ꯃꯄꯥꯟꯗꯗꯤ ꯑꯗꯨꯝ ꯑꯗꯨꯝ ꯌꯥꯕ ꯃꯥꯜꯂꯦ ꯍꯣ ꯇ꯭ꯋꯦꯟꯇꯤ ꯊꯥꯎꯖꯟ ꯃꯨꯛ ꯑꯝ ꯑꯗꯨꯗꯩ ꯃꯥꯥꯏ ꯀꯣꯃꯗ ꯁꯥꯟ ꯄꯤꯅꯤꯅ ꯑꯗꯨꯒ ꯐꯥꯏꯚ ꯐꯥꯏꯚ ꯊꯥꯎꯖꯟꯒꯨꯝꯒꯤ ꯃꯔꯨꯞ ꯁꯥꯟꯅꯔꯒ ꯆꯍꯤ ꯑꯅꯤ ꯁꯦꯚꯤꯡ ꯇꯥꯔꯒꯣ ꯑꯁ ꯃꯄꯥꯟꯗꯤ ꯊꯣꯛꯄ ꯌꯥ ꯌꯥꯏꯑꯦ ꯏꯃꯥꯟꯅꯕꯤꯅ ꯍꯥꯏꯌꯦ ꯃꯥꯒꯤ ꯃꯔꯨꯞ ꯅꯨꯄꯤ ꯎ ꯀꯔꯝ ꯀꯥꯟꯗ ꯊꯥꯎꯖꯟ ꯈꯛ ꯄꯥꯏꯒ ꯑꯁꯤ ꯎꯝ ꯊꯥꯏꯂꯦꯟ ꯆꯠꯁꯦ ꯍꯥꯏꯌꯦ ꯀꯣꯅꯥꯏꯌꯦ ꯍꯥꯏꯌꯦ ꯆꯠꯄ ꯐꯪꯉꯗꯤ ꯑꯗꯨꯝ ꯌꯥꯏꯌꯦ
ꯀꯔꯤ ꯊꯕꯛ ꯀꯩꯀꯩ ꯊꯕꯛ ꯇꯧꯅꯉꯥꯏ ꯂꯩꯕ꯭ꯔꯥ ꯀꯣ
ꯊꯕꯛꯀꯤꯗꯤ ꯅꯠꯇꯕ ꯇꯨꯝ ꯀꯣꯏꯕ ꯆꯠꯄ ꯃꯥꯜꯂꯦ
ꯑꯣ ꯑꯣ ꯅꯍꯥꯟꯗꯨ ꯑꯈꯣꯏ ꯃꯤꯁꯨ ꯆꯠꯂꯦ ꯍꯥꯏ ꯊꯥꯏꯂꯦꯟꯗꯣ ꯑꯈꯣꯏꯗꯤ ꯈꯪꯉ ꯂꯣꯟꯅ ꯆꯠ ꯆꯠꯄ ꯃꯥꯜꯂꯦ ꯑꯈꯣꯏ ꯃꯤꯁꯨ
ꯑꯣ ꯊꯥꯏꯂꯦꯟ ꯌꯥꯝ ꯆꯠꯈ꯭ꯔꯦꯗ
ꯎꯈ꯭ꯔꯨꯨꯜꯔꯥ ꯆꯠꯀꯅꯤꯅ ꯍꯥꯏꯌꯦꯕꯀꯣ ꯑꯗꯣ ꯃꯥꯗꯣ ꯊꯔꯦꯟ ꯆꯠ ꯄꯖꯥꯠꯅꯤꯗ ꯑꯗꯣ ꯅꯦꯛꯂꯦꯁꯀꯨꯝꯕ ꯕꯖꯥꯔꯗ ꯌꯣꯟꯕ ꯈꯣꯏꯗꯣ ꯋꯥꯟ ꯐꯤꯐꯇꯤꯒꯨꯝꯕ ꯈ ꯗꯣ ꯑꯁꯤꯗ ꯄꯨꯔꯛꯑꯒ ꯑꯃꯨꯛꯀ ꯌꯣꯟꯕꯅꯦꯕ ꯑꯗꯨ ꯑꯩꯗꯤ ꯉꯔꯥꯡ ꯉꯍꯥꯛꯇ ꯇꯥꯕ ꯅꯍꯥꯟ ꯆꯠꯄꯗꯣ ꯃꯥ ꯊꯥꯏꯂꯦꯟ ꯆꯠꯄꯅꯦꯅ ꯍꯥꯏꯌꯦ
ꯎꯝ
ꯅꯍꯥꯟ ꯕ꯭ꯔꯂꯁꯂꯦꯠ ꯀꯨꯝꯕ ꯒꯣꯜꯒꯤ ꯄꯣꯔꯛꯑ ꯌꯣꯟꯕꯅꯦ
ꯎꯝ ꯊꯥꯏꯂꯦꯟꯗꯒꯤ ꯄꯨꯔꯥꯒ ꯁꯤꯗ ꯑꯗꯨꯝ ꯕꯤꯖꯤꯅꯦꯁ ꯇꯧꯋꯦꯅ ꯃꯤꯁꯤꯡꯗꯣ ꯏꯃꯥꯟꯅꯕꯤ ꯑꯈꯣꯏ ꯏꯃꯥꯟꯅꯕꯤ ꯏꯃꯥꯟꯅꯕꯤꯗꯣ ꯃꯥꯒꯤ ꯄꯣꯠꯆꯩꯁꯤꯡꯗꯣ ꯀꯗꯥꯏꯗꯒꯤ ꯂꯧꯕ꯭ꯔ ꯀꯣ ꯃꯥ
ꯈꯪꯗꯦ ꯍꯪꯉꯁꯨ ꯍꯥꯏꯔꯣꯏ ꯍꯥꯏꯕꯒꯤ ꯍꯪ ꯍꯥꯏꯇꯥꯔꯒꯤ ꯍꯪꯗꯦ
ꯃꯥꯗꯤ ꯃꯥꯏ ꯇꯥꯎꯋꯤꯀꯣ ꯍꯣꯏꯗꯤ ꯍꯥꯡꯒꯅꯤ ꯑꯗꯨꯝ ꯂꯤꯌꯦꯅ ꯑꯁꯦꯡ ꯑꯁꯦꯡꯕꯗꯣ ꯍꯣꯏ ꯕꯤꯖꯤꯅꯦꯁꯇꯤ ꯍꯥꯏꯗꯣꯛꯄꯗꯤ ꯌꯥꯗꯤ ꯌꯥꯗꯝꯅꯦ ꯑꯗꯨ ꯑꯣꯏꯔꯁꯨ ꯈꯣꯏꯗꯤ ꯗꯨꯒꯃꯨꯛ ꯄꯨꯟꯂꯦꯅ
ꯐꯤꯅꯦꯁꯀꯤꯗꯤ ꯃꯥꯗꯤ ꯑꯗꯨꯝ ꯌꯥꯕꯅꯦ
ꯃꯣꯏꯗꯣ ꯋꯥꯟ ꯍꯟꯗ꯭ꯔꯦꯠ ꯑꯩꯠꯇꯤꯒꯨꯝꯕ ꯋꯥꯟ ꯐꯤꯐꯇꯤꯒꯨꯝꯕꯗꯔ ꯐꯪꯕ ꯃꯥꯜꯂꯦ ꯃꯥꯗꯣ ꯄ꯭ꯣꯔꯐꯤꯠ ꯈꯤꯇꯪ ꯆꯥꯔ ꯈꯪꯉꯦ ꯍꯥꯏ
ꯑꯥ ꯃꯥꯅ ꯌꯣꯟꯕꯁꯨ ꯂꯥꯞ ꯂꯥꯞꯄ ꯈꯣꯏꯗ ꯌꯣꯟꯗꯦꯕ ꯅꯛ ꯅꯛꯄ ꯉꯥꯛꯇ ꯑꯩꯈꯣꯏ ꯍꯣꯁꯇꯦꯜꯗꯤ ꯄꯨꯔꯒ ꯂꯥꯛꯂꯒ ꯌꯣꯟꯕꯅꯤ
ꯎ ꯅꯣꯡꯃ ꯅꯣꯡꯃꯗꯤ ꯑꯩꯁꯨ ꯌꯦꯡꯕ ꯇꯥꯔꯦ ꯃꯥꯒꯤꯗꯣ ꯑꯣꯏꯁꯤꯌ ꯅꯣꯡꯃꯗꯤ ꯂꯥꯔꯤꯛ ꯂꯧꯕꯤꯕ ꯇꯥꯔꯦꯕ ꯐꯖꯕ ꯂꯩꯕꯗꯤ ꯅꯨꯡꯁꯤꯌꯦꯕ
ꯑꯥ ꯀꯔꯤꯔꯥ ꯃꯥꯒꯤ ꯏꯁꯇꯣꯟ ꯈꯣꯏꯗꯨꯒ ꯃꯥꯒꯤ ꯔꯣꯞꯇꯣ ꯑꯩꯅ ꯄꯥꯝꯗꯕ ꯔꯣꯞꯒꯁ ꯈꯔ ꯆꯥꯅꯗꯕ ꯌꯥꯎꯕ ꯑꯗꯨꯒꯤ ꯇꯟꯂꯦ ꯈꯪꯗꯦ ꯑꯩꯗꯤ ꯁꯨꯕ꯭ꯔꯞ ꯀꯂꯔꯅ ꯄꯥꯝꯃꯦ ꯅꯦꯛꯀ꯭ꯂꯦꯁꯇꯤꯀꯣ ꯍꯪꯒꯣ ꯈꯇꯤ ꯈꯇꯤ ꯏꯁꯥꯅ ꯃꯨꯕꯒ ꯍꯟꯗꯛ ꯑꯩꯅ ꯃꯨꯕꯁꯦ ꯃꯨꯕꯁꯦ ꯍꯥꯏꯒꯅꯨ
ꯑꯩꯁꯨꯅꯦ ꯃꯨꯔꯒ ꯍꯦꯟꯅꯦ ꯍꯦꯟꯅ ꯀꯪꯉꯤ ꯇꯟꯂꯦ ꯃꯤ ꯎꯕ ꯈꯛꯇꯗ ꯍꯥꯢꯌꯦ
ꯎꯄꯥꯏ ꯂꯩꯇꯦ ꯍꯟꯗꯛꯁꯦ
ꯄꯩꯁꯥꯕꯨ ꯂꯩꯇ ꯄꯩꯁꯥꯁꯨ ꯂꯩꯇꯦ ꯑꯗꯨꯒ ꯃꯨꯁꯨ ꯃꯨꯋꯦ ꯑꯩꯁ ꯏꯌꯥꯁꯨ ꯍꯦꯟꯅ ꯍꯦꯟꯅ ꯆꯥꯎꯋꯦ ꯕꯦꯟ ꯍꯟꯗ
ꯍꯥ
ꯑꯩꯒꯤ ꯐꯣꯔꯍꯦꯠꯁꯦ ꯍꯦꯟꯅ ꯍꯦꯟꯅ ꯆꯥꯎꯋꯦꯕ
ꯅꯨꯡꯁꯥ ꯀꯜꯂꯗꯤ ꯁꯝ ꯀꯦꯟꯕꯅꯦ
ꯑ ꯔꯝꯔꯥꯏ ꯔꯝꯔꯥꯏꯗ ꯆꯠꯄ ꯃꯇꯝꯗ ꯑꯗꯣꯅꯣ ꯍꯣꯃꯣ ꯑꯃꯅ ꯑꯁ ꯅꯪꯒꯤꯁꯨ ꯌꯥꯏꯍꯦ ꯃꯊꯥꯡꯗꯗꯤ ꯈꯔ ꯅꯣꯠꯀ ꯇꯧꯑꯣ ꯍꯥꯏꯌꯣ
ꯅꯪꯁꯨ ꯐ꯭ꯔꯟ ꯍꯦꯌ꯭ꯔ ꯍꯥꯞꯄ꯭ꯔꯥ ꯅꯪ ꯐ꯭ꯔꯟ ꯍꯦꯌ꯭ꯥꯔ ꯁꯨꯍꯥꯞ ꯍꯥꯞꯇꯦꯀꯣ
ꯑꯁ ꯅꯍꯥꯟꯗꯤ ꯍꯥꯞꯄꯅꯦꯗ
ꯑꯥ
ꯄꯥ ꯑꯁꯤ ꯂꯥꯛꯄ ꯃꯇꯝꯗ ꯑꯩꯗꯤ ꯁꯤ ꯌꯥꯎꯕꯅꯤꯅ ꯍꯥꯞꯄ ꯌꯥꯗꯦꯅ ꯑꯗꯣ ꯗꯣ ꯂꯧꯊꯣꯛꯈ꯭ꯔꯕꯒꯤ ꯑꯗꯨꯝ ꯍꯥꯞꯇꯕ ꯑꯩ ꯀꯥꯕ ꯃꯇꯝꯗ ꯑꯃꯨꯛ ꯍꯥꯞꯄꯦ ꯑꯁꯤ ꯂꯥꯔꯒ ꯑꯩ ꯀꯔꯤꯅꯣ ꯍꯣꯞ ꯀꯥꯔ ꯍꯥꯏꯁꯦꯔꯥ ꯄꯔ ꯀꯥꯔꯠꯀꯨꯝꯕ ꯑꯃꯨꯛ ꯍꯥꯞꯄꯦꯅ ꯑꯗꯨ ꯃꯇꯝꯗꯗꯤ ꯃꯔꯛ ꯃꯔꯛ ꯑꯗꯨꯝ ꯍꯥꯞꯄꯦꯕ ꯑꯥꯏ
ꯄꯤꯛꯄꯒꯤ ꯌꯥꯝ ꯎꯠꯊꯣꯛꯇꯕꯒꯤꯅꯦ ꯈꯣꯏꯗꯤ ꯃꯥꯏ ꯄꯥꯛꯄꯒꯤ ꯌꯥꯝ ꯎꯠꯊꯣꯛꯄ ꯁꯛꯁꯨ ꯍꯦꯛ ꯍꯦꯟꯅ ꯊꯤꯈ꯭ꯔꯦ ꯃꯤ ꯃꯥꯟꯗ꯭ꯔꯦ ꯆꯥꯄꯣꯠ ꯑꯣꯏꯗꯤ ꯆꯥꯕ ꯌꯥꯔ
ꯎꯝ ꯑꯗꯨꯅꯦ
ꯀꯗꯥꯏꯗ ꯐꯨꯠꯕꯣꯜ ꯌꯦꯡꯕ꯭ꯔꯥ
ꯑꯩꯗꯤ ꯐꯣꯟꯗ ꯑꯗꯨꯝ ꯌꯦꯡꯉꯦꯗ
ꯑꯣ ꯑꯁ ꯑꯩꯗꯤ ꯌꯦꯡꯅꯤꯡꯉꯦ ꯃꯇꯝ ꯇꯥꯗ꯭ꯔꯤꯉꯩ ꯑꯗꯨꯝ ꯇꯨꯝꯊꯣꯛꯈ꯭ꯔꯅꯤ
ꯑꯁ ꯑꯩꯗꯤꯀꯣ ꯐꯖꯅ ꯇꯨꯝꯗ꯭ꯔꯦ ꯑꯁꯦꯡꯗꯒꯤ ꯕꯣꯜ ꯂꯥꯛꯄꯒꯤꯀꯣ ꯋꯥꯔꯜ ꯀꯞ ꯍꯧꯈ꯭ꯔꯕ ꯅꯨꯃꯠꯇꯒꯤ ꯐꯖꯅ ꯇꯨꯝꯗꯕꯅꯦ ꯅꯨꯃꯤꯠꯇ ꯄꯨꯡ ꯃꯉꯥ ꯃꯉꯥ ꯁꯨꯗꯕ ꯅꯨꯃꯤꯠ ꯌꯥꯎꯋꯦ ꯑꯩ ꯇꯨꯝꯕꯗꯣ ꯑꯗꯨꯒꯤ ꯏꯁꯥꯁꯦ ꯍꯦꯟꯅ ꯍꯦꯟꯅ ꯃꯥꯜꯂꯦꯕ
ꯑꯩꯗꯤ ꯍꯟꯗꯛ ꯅꯨꯡꯊꯤꯟꯗ ꯇꯨꯝꯕꯗꯣ ꯋꯥꯗꯤ ꯋꯥꯕꯗꯨ ꯀꯣꯛ ꯉꯥꯎꯔꯒ
ꯄꯨꯡ ꯕꯣꯔꯥ ꯄꯨꯡ ꯕꯣꯔꯣ ꯕꯣꯔꯣ ꯍꯦꯜꯂꯒ ꯇꯨꯝꯃꯦ ꯑꯗꯣ ꯍꯧꯒꯠꯄꯗꯣ ꯃꯣꯏꯗꯣ ꯃꯣꯔꯅꯤꯡ ꯗꯁꯨ ꯐꯥꯏ ꯑꯩꯠ ꯊꯥꯔꯇꯤꯒꯨꯝꯗꯒꯤ ꯕꯣꯜ ꯑꯗꯨꯝ ꯂꯩꯌꯦꯕ ꯑꯗꯣ ꯑꯂꯥꯔꯝ ꯊꯝꯔꯒ ꯑꯗꯨꯝ ꯌꯦꯡꯕꯅꯦ ꯑꯩꯗꯣ ꯐꯖꯅ ꯇꯨꯝꯗꯕꯅꯦ ꯍꯟꯗꯛꯁꯦ
ꯑꯗꯨ ꯅꯍꯥꯟ ꯑꯩꯈꯣꯏ ꯑꯦꯟ ꯁꯤꯁꯤ ꯈꯣꯏꯅ ꯀꯩꯅꯣ ꯐ꯭ꯔꯟ ꯔꯥꯏꯁ ꯇꯧꯋꯤꯅ ꯑꯗꯨꯒꯨꯝꯕ ꯕꯤꯖꯤꯅꯦꯁ ꯑꯃꯨꯛꯀ ꯍꯧꯈ꯭ꯔꯁꯤꯔꯣ ꯂꯣꯏꯁꯀ
ꯇꯥꯎꯕꯩ ꯌꯥꯏꯌꯦ ꯑꯩꯁꯩ ꯌꯥꯝ ꯇꯧꯅꯤꯡꯉꯦ
ꯗꯨꯅꯦ ꯈꯪꯕ꯭ꯔꯥ ꯅꯍꯥꯟ ꯑꯩꯈꯣꯏ ꯐꯤ ꯋꯥꯆꯞꯀꯤ ꯗꯤꯖꯔꯇꯦꯁꯟ ꯅꯤꯕꯗꯨ ꯏ ꯏꯕ ꯑꯃꯨꯛꯀ ꯂꯥꯟꯕ ꯏꯕ ꯑꯃꯨꯛꯀ ꯂꯥꯟꯕ ꯀꯌꯥꯃꯨꯛ ꯁꯥꯎꯅꯤꯡꯕ꯭ꯔꯥ ꯑꯗꯨꯁꯨ ꯑꯩꯈꯣꯏꯒꯤ ꯑꯣ ꯖꯥꯗꯣ ꯐꯃꯟꯕꯒꯤ ꯂꯥꯁ ꯗ ꯃꯥꯗꯨ ꯑꯩꯅ ꯁꯔ ꯂꯦꯞꯇꯣꯞ ꯂꯩꯇꯦ ꯃꯤꯉꯣꯟꯗꯒꯤ ꯂꯦꯞꯇꯣꯞ ꯋꯥꯏꯔ ꯄꯥꯏꯕꯅꯦ ꯍꯥꯏꯕ ꯑꯗꯨꯏ ꯃꯥꯥꯟꯅꯕ ꯋꯥꯈꯜ ꯅꯨꯡꯉꯥꯏꯇꯕ ꯃꯥꯅ ꯑꯗꯨꯝ ꯁꯦꯝꯕꯤꯈ꯭ꯔꯒꯦ ꯍꯥꯏꯔꯦ ꯑꯩ ꯋꯥꯟ ꯊꯥꯎꯖꯟꯒꯨꯝꯕ ꯑꯩ ꯏꯁ꯭ꯄꯦꯟ ꯇꯧꯈ꯭ꯔꯕꯅꯦꯕꯀꯣ ꯄ꯭ꯔꯤꯟꯠ ꯑꯥꯎꯠ ꯇꯧꯒꯅꯤ ꯑꯃꯃꯨꯛꯀ ꯂꯥꯟꯗꯤ ꯑꯅꯧꯕ ꯑꯃꯨꯛꯀ ꯍꯧꯔꯛꯀꯅꯤ ꯑꯗꯨꯒꯤ ꯃꯥꯅ ꯂꯣꯏ ꯂꯣꯏꯔ ꯂꯥꯁꯇ ꯃꯥꯅ ꯑꯃꯨꯛꯀ ꯄ꯭ꯔꯤꯟꯠ ꯑꯥꯎꯠ ꯇꯧ ꯍꯥꯏ ꯇꯧꯅꯤꯕ
ꯂꯣꯇꯥꯁꯀꯤ ꯃꯐꯝ ꯆꯠꯄꯗꯣ ꯀꯌꯥꯒꯨꯝꯕ ꯂꯧꯕ꯭ꯔꯥ ꯄꯩꯁꯥꯗꯣ
ꯑꯩ ꯂꯣꯛꯇꯥꯛ ꯆꯠꯇ꯭ꯔꯤꯌꯦ
ꯅꯪꯒꯤ ꯁꯇꯦꯇꯥꯁ ꯇ ꯎꯋꯦꯅ
ꯑꯦ ꯑꯗꯨꯗꯤ ꯑꯩꯈꯣꯏ ꯗꯤꯄꯥꯔꯠꯃꯦꯟ ꯃꯅꯥꯛꯇꯅꯦ
ꯑꯣ ꯑꯣ ꯑꯣ
ꯑꯣ ꯌꯦꯠꯄ ꯌꯥꯕ꯭ꯔꯥ ꯑꯗꯣ
ꯈꯪꯗꯦ ꯃꯤ ꯆꯪꯅꯗꯦꯗ ꯉꯥꯁꯨ ꯂꯩꯕꯩ ꯍꯟꯗꯛ ꯅꯍꯥꯟ ꯆꯤꯡꯂꯦꯟꯈꯣꯏꯅ ꯆꯥꯡꯔꯒ ꯉꯥ ꯑꯗꯨꯝ ꯐꯥꯏ ꯍꯥꯏꯕꯗꯣ ꯉꯥꯗꯤ ꯌꯥꯝ ꯂꯩꯕꯅꯤ
ꯍꯩꯅꯧꯁꯨ ꯌꯥꯝ ꯍꯥꯎꯋꯦ ꯍꯥꯏꯋꯦꯅ ꯑꯗꯨꯒꯤꯗꯣ
ꯑꯗꯣ ꯕꯥꯔꯣꯏꯒꯨꯝꯁꯨ ꯑꯗꯨꯝ ꯈꯨꯟꯕꯅꯦ ꯑꯩꯈꯣꯏ ꯗꯤꯄꯥꯔꯠꯃꯦꯟꯒꯤ ꯑꯩꯈꯣꯏ ꯗꯤꯄꯥꯔꯠꯃꯦꯟꯒꯤꯅꯦꯗꯤ ꯍꯥꯏꯌꯦꯕꯀꯣ ꯑꯗꯨ ꯈꯪꯗꯦ ꯑꯩꯈꯣꯏ ꯗꯤꯄꯥꯔꯠꯃꯦꯟ ꯈꯣꯏꯅꯗꯤ ꯉꯥꯒꯤ ꯍꯤꯗꯥꯛ ꯉꯥꯒꯤ ꯆꯥꯛ ꯕꯗꯤ ꯑꯗꯨꯝ ꯄꯤꯖꯕꯅꯦ ꯑꯩꯈꯣꯏꯅ ꯏꯁꯤꯡꯁꯨ ꯑꯗꯨꯗꯩ ꯑꯗꯨꯝ ꯂꯧꯕꯒꯨꯝꯕ ꯑꯗꯨꯝꯕ ꯇꯧꯕꯅꯦ
ꯍꯣꯏ ꯍꯣꯏ